ꯎꯝ ꯅꯨꯡꯉꯥꯏꯔꯤꯕ꯭ꯔꯣ
ꯅꯨꯡꯉꯥꯏꯔꯤꯑꯌꯦ ꯎꯝ
ꯑꯩꯈꯣꯏ ꯌꯨꯝꯗꯤ ꯏꯃꯥ ꯑꯩꯈꯣꯏ ꯏꯕꯣꯛ ꯈꯣꯏ ꯐꯣꯝꯕꯒ ꯂꯩꯌꯦꯕ ꯂꯦꯟꯗꯥꯔꯗ ꯂꯥꯡꯕ꯭ꯔꯥ ꯈꯪꯗꯦ ꯇꯥꯕ꯭ꯔꯥ ꯃꯣꯏ ꯉꯥꯡꯕꯗꯣ
ꯎꯝ ꯈꯖꯤꯛ ꯈꯖꯤꯛ ꯎ ꯇꯥꯔ
ꯑꯣ
ꯍꯨꯝꯗꯤ ꯅꯤꯡꯊ ꯔꯣꯗꯤ ꯀꯅꯥꯁꯨ ꯂꯩꯇ‌ꯦ
ꯆꯤꯛꯀꯅꯤꯅꯦꯀꯣ ꯑꯗꯨꯗꯤ
ꯎꯝ ꯏꯊꯟ ꯗꯨꯝ ꯂꯩꯕ ꯅꯨꯡꯉꯥꯏ ꯃꯣꯏ ꯂꯩꯔꯤꯗꯤ ꯅꯣꯏ ꯇꯤꯚꯤ ꯌꯦꯡꯕ ꯆꯠꯈ꯭ꯔꯦ
ꯑꯩꯗꯣ ꯈꯨꯌꯨꯝ ꯃꯊꯛ ꯂꯣꯝꯗ ꯁꯤ ꯑꯩꯈꯣꯏꯒꯤ ꯌꯦꯡꯉꯤ ꯍꯣꯔꯦꯟ ꯅꯨꯡꯗꯥꯡ ꯌꯦꯡꯁꯤ ꯍꯥꯏꯅ ꯍꯥꯏꯅꯕꯅꯦ
ꯉꯁꯤꯗꯤ ꯌꯦꯡꯉꯤꯅꯤ ꯉꯔꯥꯡꯗꯤ ꯀꯥꯏꯗꯒꯤ ꯄꯨꯡ ꯕꯥꯔꯣꯒꯗꯧꯅꯤꯅ ꯌꯦꯡꯗꯔꯦ
ꯍꯝ
ꯄꯨꯡ ꯇꯔꯥꯗꯗꯤ ꯌꯦꯡꯕ ꯌꯥꯕꯣ
ꯎꯝ ꯕꯦꯂꯦꯠ ꯁꯨꯁ ꯀꯨꯝꯕ ꯇꯣꯡꯅꯤꯡꯉꯦ ꯕ꯭ꯂꯦꯛ ꯀꯂꯔ ꯂꯩꯅꯤꯡꯉꯦ ꯍꯧꯖꯤꯛꯀꯥꯟꯁꯦ
ꯎꯝ ꯑꯩꯁꯨ
ꯆꯁ
ꯌꯥꯝꯌꯥꯝ ꯃꯥꯡꯗꯕꯤꯗ ꯈꯖꯤꯛ ꯋꯥꯡꯕ ꯑꯃ ꯂꯩꯅꯤ
ꯎꯝ ꯋꯥꯡꯃꯗꯁꯨ ꯀꯝꯐꯣꯔꯇꯦꯕꯜ ꯑꯣꯏꯔꯣꯏꯗꯦꯕ
ꯍꯣꯏ ꯑꯩ ꯉꯍꯥꯟ ꯔꯦꯠ ꯃꯅꯤꯡꯗꯣ ꯔꯦꯠ ꯑꯣꯏꯕ ꯕ꯭ꯂꯦꯛ ꯑꯣꯏꯕ ꯑꯗꯣ ꯑꯃꯗꯤ ꯍꯧꯖꯤꯛꯁꯨ ꯁꯨꯐꯚꯥꯞ ꯇꯔꯦꯠ ꯑꯗꯨꯝ ꯊꯝꯈ꯭ꯔꯦ
ꯋꯥꯡꯕꯒꯤꯀꯣ ꯉꯥꯏꯍꯥꯛ ꯅꯪꯅ ꯍꯥꯞꯄ ꯈꯣꯡ ꯍꯥꯞꯄꯒꯨꯝꯕꯗꯣ ꯨꯅꯦꯝꯕꯗꯨ ꯑꯩꯅ ꯍꯦꯟꯅ ꯋꯥꯡꯕꯀꯣ ꯃ ꯍꯧꯖꯤꯛꯇꯤ ꯐꯖꯐꯥꯎ ꯌꯦꯡꯕ ꯀꯥꯟꯗꯗꯤ ꯑꯩꯉꯣꯏꯗꯨ ꯋꯥꯕ ꯊꯣꯡꯅ
ꯎꯝ ꯌꯦꯡꯕꯗ ꯐꯖꯕ ꯑꯩꯈꯣꯏꯗꯤ ꯑꯗꯨꯝ ꯍꯥꯄꯗ ꯋꯥꯏꯗ
ꯎꯝ ꯆꯨꯝꯕ ꯃꯪꯅꯩ ꯁꯝ ꯀꯂꯔ ꯁꯪꯅꯤꯡꯉꯦ
ꯑꯩꯈꯣꯏꯗꯤ ꯁꯝ ꯀꯂꯔꯒ ꯁꯪꯕ ꯌꯥꯗꯦꯗ
ꯎꯝ
ꯁꯝꯍꯦꯛ ꯁꯪꯕꯗ ꯂꯣꯏꯔꯦ
ꯅꯣꯏ ꯕꯕꯥꯅ ꯌꯥꯗꯕ꯭ꯔꯣ
ꯎꯝ
ꯎꯝ ꯅꯣꯏ ꯕꯕꯥꯁꯨꯨ ꯃꯇꯧ ꯃꯥꯟꯗꯕꯤꯗ ꯁꯥꯊꯤ
ꯑ ꯅꯍꯥꯟ ꯑꯃꯔꯛ ꯇꯤ ꯒꯣꯜꯗꯟ ꯕ꯭ꯔꯥꯎꯟꯒ ꯁꯪꯈ꯭ꯔꯕꯅꯤꯅ
ꯇꯧꯒꯨꯅꯨ ꯍꯥꯏꯕ ꯊꯕꯛꯇꯨ ꯑꯗꯨꯝ ꯇꯧꯅꯤꯌꯦ ꯀꯔꯤꯔꯥ ꯈꯪꯗꯦ
ꯅꯤ
ꯑꯗꯨ ꯇꯧꯒꯅꯨ ꯍꯥꯏꯔꯗꯤ ꯑꯗꯨꯝ ꯇꯧꯒ꯭ꯔꯥꯅꯤꯌꯦ
ꯇꯧꯕꯕꯨꯗꯤ ꯇꯧꯒꯅꯨ ꯍꯥꯏꯔꯗꯤ ꯍꯦꯟꯅ ꯀ꯭ꯌꯨꯔꯦꯁ ꯑꯣꯏꯍꯟꯕꯅꯤ ꯈꯪꯅꯤꯡꯕꯗꯣ
ꯑꯁ ꯀꯛꯆꯤꯡ ꯒꯥꯔꯗꯦꯟ ꯑꯃꯨꯛ ꯆꯠꯅꯤꯡꯉꯦ
ꯀꯛꯆꯤꯡ ꯒꯥꯔꯗꯦꯟꯗꯨ ꯐꯖꯔꯤꯕ꯭ꯔꯣꯀꯣ ꯍꯧꯖꯤꯛꯁꯦ
ꯁꯦꯝꯈꯔꯤ ꯍꯥꯏꯌꯦ
ꯑꯦ ꯆꯠꯄ ꯌꯥꯏ ꯑꯗꯨꯗꯤ
ꯎꯝ ꯑꯃ ꯇꯛꯁꯨ ꯆꯠ
ꯑꯩ ꯆꯠꯈꯦ ꯅꯤꯔꯛꯔꯥ ꯍꯨꯝꯔꯛꯔ
ꯀꯛꯆꯤꯡꯒꯤꯗꯣꯝ ꯆꯠꯄ ꯀꯛꯆꯤꯡ ꯒꯥꯔꯗꯦꯟꯗꯤ ꯆꯪꯗꯦ
ꯇꯔꯥꯎ ꯅꯨꯄꯤ ꯑꯃꯒꯤ ꯏꯁꯇꯦꯆꯨ ꯊꯝꯕꯅꯦꯕꯀꯣ
ꯑꯣ ꯀꯔꯤ ꯒꯤꯔꯥ
ꯈꯪꯗꯦ ꯃꯣꯏ ꯂꯥꯏ ꯂꯩꯐꯝ ꯃꯔꯛꯇꯀꯣ ꯇꯔꯥꯎ ꯅꯨꯄꯤ ꯑꯃꯁꯨ ꯌꯥꯎꯕꯅꯦꯕ ꯇꯔꯥꯎ ꯐꯅꯦꯛ ꯁꯤꯠꯄ ꯑꯗꯨ ꯃꯨꯔꯇꯤꯗꯣ
ꯑꯣ
ꯈꯪꯗꯦ ꯏꯃꯥꯈꯣꯏꯅꯗꯤ ꯋꯥꯔꯤ ꯂꯩꯌꯦꯗꯤ ꯍꯥꯏꯕꯅꯤ ꯑꯩꯗꯤ ꯑꯩꯗꯤ ꯐꯖꯅꯗꯤ ꯏꯁꯌꯣꯔ ꯑꯣꯏꯗ꯭ꯔꯦ
ꯎꯝ ꯑ ꯎꯝ ꯈꯪꯗꯔꯤꯗ
ꯑꯁ ꯒꯣꯜꯗꯦꯟ ꯔꯤꯇ꯭ꯤꯚꯔ ꯍꯨꯏꯗꯣ ꯌꯣꯛꯅꯤꯡꯉꯤ ꯕ꯭ꯔꯥꯎꯟ ꯀꯂꯔꯗꯣ ꯃꯅꯥꯁꯛ
ꯎꯝ ꯐꯖꯥꯏ ꯎꯝ ꯅꯥꯀꯣꯏꯔꯣ ꯑꯁ
ꯍꯧꯖꯤꯛꯀꯥꯟꯁꯦ ꯆꯣꯀ꯭ꯂꯦꯠ ꯕ꯭ꯔꯥꯎꯟꯗꯣ ꯀꯂꯔ ꯌꯥꯝ ꯄꯥꯝꯃꯦ ꯈꯣꯡꯒ꯭ꯔꯥꯎꯗ
ꯎꯝ ꯐꯖꯒꯅꯤ ꯏꯐꯥꯗ ꯆꯂꯒ ꯑꯁ ꯀꯔꯤ ꯀꯔꯤꯔꯦ ꯂꯩꯔꯦ ꯂꯥꯛ ꯅꯅꯨꯡꯉꯥꯏꯅꯤꯗ
ꯎꯝ
ꯕꯖꯥꯗꯣ ꯀꯣꯏꯕ
ꯑꯣꯛꯇꯣ ꯕꯁ ꯆꯥꯅꯤꯡꯉꯦ
ꯃꯃꯟꯗꯤꯌꯥ ꯃꯅꯦ ꯑꯣꯛꯇꯣ ꯕꯁꯇꯣ
ꯍꯣꯏ ꯑꯩꯗꯤ ꯆꯥꯗ꯭ꯔꯤꯌꯦ
ꯑꯩꯕꯨꯗꯤ ꯆꯥꯈ꯭ꯔꯦ ꯅꯍꯥꯟ
ꯑꯩꯠ ꯍꯟꯗ꯭ꯔꯦꯠꯀꯨꯝꯕ ꯄꯤꯕ ꯃꯥꯜꯂꯦꯀꯣ
ꯅꯍꯥꯛ ꯈꯪꯗꯦ ꯅꯍꯥꯥꯟ ꯅꯤꯄꯥꯥꯟꯗ ꯂꯩꯔꯛꯄ ꯀꯥꯟꯗ ꯂꯤꯁꯤꯡ ꯑꯃꯐꯧ ꯀꯌꯥꯃꯨꯛ ꯄꯤꯌꯦ ꯇꯌꯦ
ꯎꯝ ꯑꯃꯨꯔꯛꯇꯤ ꯇꯦꯁ ꯇꯧꯕ ꯌꯥꯏꯗꯀꯣ ꯀꯃꯥꯏꯅ ꯇꯧꯕ꯭ꯔꯥ ꯃꯍꯥꯎꯗꯣ
ꯎꯝ ꯎꯝ ꯨꯖꯤꯋꯤꯏ ꯑꯣꯏꯔꯒꯀꯣ
ꯎꯝ
ꯑꯗꯨꯁꯨ ꯑꯩꯅ ꯁꯦꯝꯕ ꯄꯥꯛꯁꯦꯝ ꯁꯦꯝꯔ ꯆꯥꯕ
ꯆꯥꯎꯕ꯭ꯔꯥ ꯅꯣꯏ ꯕꯕꯥꯅ ꯂꯧꯔꯛꯄꯗꯣ
ꯃꯤ ꯃꯤꯗꯤꯌꯝ ꯁꯥꯏꯖꯅꯦ ꯀꯥꯎꯈꯔ ꯄꯁꯇꯤ ꯇ ꯏꯈ꯭ꯔꯕ
ꯎꯝ ꯃꯤ ꯎꯕꯥ ꯀꯔꯤ ꯐꯖꯅ ꯊꯧꯕ ꯍꯥꯏꯕꯅꯤ ꯑꯩꯈꯣꯏ ꯉꯍꯥꯟ ꯇꯣꯡꯉꯦꯕ ꯑꯩ ꯑꯗꯨꯝ ꯃꯔꯛꯂ ꯑꯅꯤꯔꯛ ꯑꯍꯨꯝ ꯃꯔꯛ꯭ꯔ ꯑꯣꯏꯈ꯭ꯔꯦꯃꯥꯏꯅ ꯇꯣꯡ
ꯎꯝ
ꯌꯥꯝ ꯁꯔꯄ꯭ꯔꯥꯏꯖ ꯑꯣꯏ ꯕ ꯋꯥꯅꯤꯗ ꯑꯩꯈꯣꯏ ꯈꯨꯟꯒꯤ ꯃꯤ ꯑꯃꯗꯣ ꯌꯥꯎꯔꯝꯕꯒꯤ ꯑꯦꯍ
ꯎꯝ ꯑꯗꯨꯒ ꯑꯗꯨꯝ ꯆꯠꯂꯦꯔ ꯍꯧꯖꯤꯛꯀꯥꯟ
ꯎꯝ
ꯃꯤ ꯂꯩꯇꯕ ꯅꯪꯒꯤ ꯅꯨꯡꯁꯤꯕꯥ ꯅꯥ ꯑꯌꯣ ꯑꯝ ꯆꯥꯏꯅꯤꯁ ꯐꯤꯂꯝ ꯅꯦꯕꯔ ꯑꯦꯡꯂꯤꯡ ꯁꯣꯃꯔ ꯍꯥꯏꯕ ꯑꯗꯨꯏꯗꯤ ꯌꯦꯡꯈ꯭ꯔꯕ꯭ꯔꯣ
ꯌꯦꯡꯗꯦ ꯑꯩ ꯆꯥꯏꯅꯤꯁ ꯐꯤꯂꯝ ꯌꯦꯡꯗꯕ ꯀꯨꯏꯔꯦ ꯏꯆꯦꯗꯣ
ꯎꯝ
ꯌꯦꯡꯕꯅꯦ ꯂꯩꯒꯤ ꯐ꯭ꯔꯦꯟꯅꯤ ꯑꯗꯨꯗꯤ ꯄꯨꯔꯥ
ꯑꯗꯨ ꯑꯗꯨ ꯐꯤꯂꯝꯗꯨ ꯉꯥꯏꯒꯗꯕ ꯃꯜꯂ‌ꯦ ꯑꯥ ꯍꯤꯗꯟ ꯀ ꯀꯔꯤ ꯍꯥꯏꯕꯔꯥ ꯑꯗꯨꯒꯤ ꯔꯥꯠꯇꯔꯅ‌ꯦꯕ ꯑꫭꯔꯊꯔꯅ‌ꯦꯕ
ꯃꯗ
ꯑꯗꯨꯒꯤ ꯌꯦꯡꯅꯤꯡꯕ ꯑꯩꯗꯣ
ꯒꯤ ꯑꯅꯧꯕꯔꯣ
ꯑꯅꯧꯕ ꯈꯪꯗꯦ ꯍꯥꯟꯅ ꯐꯤꯂꯝ ꯀꯨꯝꯃꯛꯑꯝꯕꯗꯤ ꯈꯪꯗꯦ ꯑꯗꯨ ꯃꯁꯛ ꯐꯖꯕꯅꯦ ꯍꯦꯔꯣꯗꯣ
ꯎꯝ
ꯍꯥꯏꯥꯏꯕꯤꯟꯒꯁꯨ ꯃꯁꯛ ꯑꯗꯨꯝ ꯐꯖꯩꯗ
ꯎꯝ ꯅꯪ ꯀꯔꯤ ꯑꯦꯞꯇ ꯗ꯭ꯔꯃꯥꯒꯨꯝꯕ ꯌꯦꯡꯕꯨꯔꯣ
ꯃꯨꯕꯤꯕꯣꯛꯁꯗ
ꯎꯝ
ꯂꯣꯏꯅ ꯐꯪꯒꯅꯤ ꯑꯗꯨ ꯃꯔꯛ ꯃꯔꯛꯇꯗꯤ ꯑꯃꯃ ꯐꯪꯗꯕꯁꯨ ꯌꯥꯎꯋꯦ
ꯐꯩꯕ꯭ꯔꯥ ꯍꯧꯖꯤꯛꯇꯣ
ꯑꯁ ꯃꯨꯕꯤꯐꫭꯛꯁ
ꯑ
ꯑꯗꫭ ꯄ꯭ꯂꯦꯁꯇꫭꯔꯗ ꯐꯪꯗꯕ ꯃꯥꯜꯂꯦ ꯑꯩꯁꯨ ꯃꯤꯗꯒꯤ ꯂꯧꯋꯦ
ꯑꯁ ꯍꯧꯖꯤꯛꯀꯥꯟ ꯁꯦꯂꯦꯕ꯭ꯔꯤꯇꯤ ꯍꯣꯠ ꯅ꯭ꯌꯨꯁꯇꯤ ꯁꯤ ꯗꯨꯋꯥꯂꯤꯄꯥꯅ ꯅꯩꯔꯤꯗ
ꯎꯝ ꯗꯥꯏꯔꯦꯛꯅꯤꯦꯝꯃꯅ ꯂꯨꯍꯣꯡꯉꯤꯁꯦ
ꯍꯣꯏ ꯑꯁ
ꯔꯨꯃꯔꯁꯀ ꯂꯩꯇꯕꯤꯗ
ꯑꯗꯨꯅ‌ꯦ ꯃꯥꯏ ꯅꯨꯄꯥꯅ ꯌꯥꯝ ꯅꯨꯡꯁꯤꯕꯗꯣ ꯃꯉꯣꯟꯗ ꯌꯥꯝ ꯅꯨꯡꯁꯤꯅꯩ ꯃꯕꯥꯅꯤꯗꯣ
ꯎꯝ ꯑꯣ
ꯍ ꯁꯁꯙ ꯆ ꯃꯁꯜ
ꯀ ꯆꯥꯕꯜ ꯂꯣꯏꯔꯦ
ꯁꯤꯡꯒꯜ ꯏꯟꯐꯔꯅꯣ ꯁꯤꯡꯒꯜ ꯏꯟꯐꯔꯅꯣ ꯌꯦꯡꯗ꯭ꯔꯣ
ꯎꯝ ꯌ‌ꯦꯡꯅꯤꯡꯗ‌ꯦ
ꯑꯗꯨꯗꯤ ꯑꯩ ꯋꯥꯁꯔꯨꯝ ꯆꯪꯈꯤꯒꯦꯀꯣ
ꯎꯝ